ꯏꯌꯝꯕ
ꯑꯣ ꯅꯨꯡꯉꯥꯏꯔꯤꯕꯣ ꯅꯪꯕꯣ
ꯑꯥ ꯅꯨꯡꯉꯥꯏꯔꯦ ꯏꯌꯥꯝꯕ ꯀꯃꯥꯏ ꯀꯃꯥꯏ ꯇꯧꯔꯤꯒꯦ ꯏꯌꯥꯝꯕꯣꯏꯕꯣ
ꯑꯁ ꯅꯨꯡꯉꯥꯏꯌꯦ ꯑꯩꯁꯨ ꯑꯗꯨꯝ ꯍꯒꯤꯗꯨꯅꯦ ꯑꯗꯣ ꯂꯣꯏꯔꯝꯒ ꯍꯧꯖꯤꯛ ꯂꯧꯎ ꯁꯤꯡꯎꯁꯦ ꯀꯃꯥꯏ ꯀꯃꯥꯏꯅ ꯇꯧꯔꯤꯒꯦꯅ ꯑꯩꯁꯨ ꯍꯪꯒꯀꯦ ꯇꯧꯔꯤꯅꯦ ꯂ ꯂꯥꯏꯗ ꯀꯩꯀꯩ ꯀꯥꯞꯄꯤꯕ ꯊ ꯍꯥꯥꯔꯗ ꯀꯩꯀꯩ ꯍꯥꯞꯄꯤꯕ ꯄꯥꯎ ꯊꯥꯅ ꯑꯩꯒꯦ
ꯍꯥꯔꯁꯦ ꯑꯩꯈꯣꯏ ꯃꯣꯏ ꯗꯨꯀꯥꯟ ꯍꯧꯖꯤꯛꯁꯦ ꯍꯥꯔ ꯅꯨꯡ ꯈꯔ ꯐꯪꯕ ꯈꯔ ꯋꯥꯏꯑꯦ ꯍꯥꯏꯗꯤ ꯏꯌꯥꯝꯕ ꯍꯥꯥ ꯅꯪꯒꯤ ꯗꯨꯀꯥꯟ ꯕꯟ ꯕ꯭ꯂꯣꯀꯦꯠ ꯇꯧꯋꯦꯅ ꯍꯥꯔꯁꯦ ꯐꯪꯕ ꯈꯔ ꯋꯥꯔꯦ ꯍꯥꯔꯁꯦ ꯑꯐꯪꯕ ꯑꯃ ꯍꯥꯞꯀꯦ ꯇꯧꯕꯅꯦ ꯍꯥꯏꯗꯤ ꯍꯥꯔꯁꯦ ꯐꯪꯕꯒ ꯑ ꯑꯃꯠꯇ ꯐꯪꯅꯕ ꯍꯧꯖꯤꯛꯀꯥꯟꯁꯦ ꯑꯗꯣ ꯑꯦ ꯑꯌꯥꯝꯕ ꯉꯁꯥꯏ ꯊꯦꯡꯅꯩꯗ ꯀꯥꯏ ꯆꯠꯂꯛꯏꯅꯣ ꯑꯌꯥꯝꯕ
ꯁꯤꯗ ꯁꯨꯝ ꯑꯩꯁꯨ ꯀꯩꯅꯣ ꯇꯧꯔꯔꯤꯅꯦ ꯐꯧ ꯀꯩꯀꯩ ꯈꯔ ꯌꯦꯡꯉꯨꯕꯅꯦ ꯍꯥꯏꯗꯤ ꯗꯨꯀꯥꯟꯗ ꯌꯣꯟꯕ ꯇ ꯐꯥꯎ ꯕꯤꯁ ꯋꯥꯏ ꯕꯤ ꯁꯤ ꯂꯩꯗ꯭ꯔꯥ ꯍꯌꯦꯡꯗꯤ ꯚꯦꯔꯥꯏꯇꯤꯁꯦ ꯑꯗꯨꯗꯣ ꯊꯥꯕꯅ ꯍꯥꯏꯗꯤ ꯃꯥꯗꯤ ꯀꯩꯅꯣꯁꯨ ꯇꯧꯋꯤꯅ ꯇꯤꯟ ꯅꯥꯄꯤꯁꯤꯡꯒꯤ ꯍꯥꯏꯗꯤ ꯃꯉꯣꯟꯗ ꯂꯥꯏꯅꯥ ꯇꯤꯟꯅꯥ ꯄꯣꯛꯂꯛꯇꯧꯕ ꯃꯌꯥꯝꯗꯨꯁꯨ ꯉꯥꯛꯊꯣꯛꯑꯕ ꯗꯝ ꯄ꯭ꯔꯣꯇꯦꯛꯁꯟ ꯄꯤꯔꯛꯅꯤꯅ ꯑꯗꯨꯗꯨꯅ ꯊꯣꯛꯛꯂꯦꯕ ꯆꯦꯡꯗꯤ ꯈꯔ ꯍꯥꯎꯕ ꯋꯥꯠꯂꯦ ꯃꯥꯗꯣ ꯈ꯭ꯋꯥꯏꯕꯤ ꯁꯤꯠꯈꯩꯒꯤꯅꯦ ꯀꯃꯅ ꯑꯗꯣ ꯅꯪ
ꯐꯩꯗꯣꯡ ꯀꯌꯥꯃꯨꯛ ꯀꯃꯥꯏꯅ ꯇꯧꯔꯤꯒꯦ ꯍꯥꯏꯗꯤ
ꯑ ꯌꯥꯝꯕ ꯅꯠꯇꯦꯅ ꯃꯔꯤ ꯃꯔꯤ ꯈꯛꯇ ꯎꯕꯅꯤꯒ ꯅꯣꯏꯅ ꯀꯌꯥꯝ ꯎꯕ
ꯀꯣꯏ ꯐꯥꯏꯗꯣ ꯑꯃ ꯇ ꯃꯥꯄꯜ ꯈꯛꯇꯪ ꯎꯕꯅꯦ ꯃꯥꯄꯜ ꯇꯔꯥꯃꯨ ꯑꯗꯨꯃꯥꯏꯅ ꯑꯣꯏ ꯂꯩꯔꯒ ꯑꯗꯨꯃꯥꯏꯅ ꯑꯗꯨ ꯈꯛꯇꯅꯤ
ꯃꯩ ꯆꯥꯕꯗꯒꯤꯩ ꯃꯩ ꯆꯥꯕꯗꯩ ꯅꯣꯛꯇꯔ ꯅꯣꯏꯅ ꯌꯣꯟꯕꯩꯁꯨ ꯌꯥꯎꯔꯕꯅꯤ
ꯑ ꯑꯩꯈꯣꯏꯗꯤ ꯆꯥ ꯌꯣꯂꯦ ꯆꯍꯤ ꯈꯨꯗꯤꯡꯒꯤ ꯑꯗꯨꯝ ꯌꯣꯜꯂꯦ ꯍꯥꯏꯗꯤ ꯑꯩꯈꯣꯏ ꯆꯥꯕꯗꯣ ꯂꯣꯏ ꯉꯝꯗꯦꯕ ꯑꯩꯈꯣꯏ
ꯑꯩꯈꯣꯏ ꯑꯩꯈꯣꯏ ꯏꯃꯨꯡ ꯃꯅꯨꯡꯅ ꯍꯥꯏꯗꯤ ꯑꯗꯨꯩ ꯑꯩꯈꯣꯏ ꯏꯃꯥ ꯍꯣꯏ ꯕꯕꯥ ꯍꯣꯏꯒꯤ ꯃꯣꯏ ꯃꯆꯤꯟ ꯃꯅꯥꯎꯁꯨ ꯈꯔ ꯈꯔ ꯕꯣꯔꯥ ꯑꯃꯃꯝ ꯑꯅꯤ ꯑꯅꯤ ꯑꯗꯨꯝ ꯊꯤꯜꯂꯛꯑꯦ ꯑꯗꯨꯝ ꯐꯅ ꯂꯦꯝꯃꯦ ꯑꯗꯨꯝ ꯃꯣꯏꯅꯁꯨ ꯑꯗꯨꯝ ꯑꯩꯣꯏꯒꯤ ꯂꯧ ꯎꯕ ꯈꯣꯠꯄ ꯑꯗꯨꯝ ꯃꯇꯦꯡ ꯀꯕꯛ ꯁꯒꯠ ꯑꯗꯨꯝ ꯄꯥꯡꯉꯦ ꯄꯥꯕꯗꯨꯅ ꯑꯗꯨꯝ ꯑꯩꯈꯣꯏꯁꯨ ꯑꯗꯨꯝ ꯕꯣꯔꯥ ꯑꯃꯅꯤ ꯑꯅꯤꯗꯤ ꯑꯗꯨꯝ ꯄꯤꯊꯣꯛꯑꯦꯕ ꯃꯣꯏ ꯃꯣꯏꯗ
ꯑꯩꯈꯣꯏ ꯑꯗꯨꯗ ꯑꯩꯈꯣꯏ ꯏꯁꯥꯒꯤ ꯆꯥ ꯆꯅꯕ ꯏꯁꯥꯅ ꯎꯖꯕꯅꯤꯗ ꯑꯗꯨꯝꯕ ꯌꯣꯟꯕ ꯈꯣꯠꯄꯒꯤꯗꯤ ꯌꯥꯎꯕꯅ ꯑꯩꯈꯣꯏꯒꯤ ꯀꯣꯟꯅꯔ ꯆꯍꯤꯅꯤ ꯀꯣꯟꯅꯔ ꯂꯣꯏꯔꯦꯅ ꯑꯗꯨꯃꯥꯏꯅ ꯇꯧꯋꯦꯕ ꯑꯗꯨꯗ ꯅꯪ ꯍꯥꯔ ꯅꯨꯡꯐꯇ ꯑꯩꯒꯤꯗꯤ ꯁꯨꯃꯥꯏꯅ ꯇꯧꯋꯤꯅꯦ ꯍꯥꯔꯁꯦ ꯁꯟꯗꯤ ꯍꯥꯔ ꯍꯥꯏꯇꯥꯔꯦ ꯚꯔꯃꯤ ꯀꯝꯄꯣꯁ ꯑꯗꯨꯝꯕꯁꯨ ꯑꯗꯨꯝ ꯆꯥꯏꯌꯦꯕꯀꯣ ꯁꯤ ꯐꯔꯇꯤꯂꯥꯏꯖꯔ ꯐꯪꯉꯛꯇ꯭ꯔꯗꯤ ꯍꯥꯏꯗꯤ ꯏꯁꯥꯅ ꯆꯥꯖꯕꯣꯏꯒꯤ ꯐꯥꯟꯅ ꯎꯖꯔꯒ ꯁꯀꯨꯜ ꯆꯥꯖꯕꯒꯤ ꯄꯣꯠꯅꯤꯅ ꯍꯌꯦꯡ ꯀꯣꯟꯅ ꯅꯪ ꯐꯔꯇꯤꯂꯥꯏꯖꯔ ꯆꯥꯏꯕ ꯑꯗꯒꯤ ꯌꯨꯔꯤꯌꯥ ꯗꯨꯀꯥꯟꯒꯤ ꯍꯥꯔꯗꯨꯣ ꯆꯥꯏꯔꯦ ꯑꯗꯨꯅ ꯐꯧ ꯌꯥꯎꯈ꯭ꯔꯀꯥꯟꯗ ꯅꯪꯉꯣꯟꯗ ꯅꯁꯥꯗ ꯐꯠꯇꯕ ꯂꯥꯏꯅꯥ ꯇꯤꯟꯅꯥ ꯃꯌꯥꯝ ꯄꯣꯛꯅꯤꯡꯉꯥꯏꯒꯤ ꯃꯆꯥꯛꯁꯨ ꯑꯣꯏꯗꯅ ꯌꯥꯔꯤꯉꯩꯗ ꯑꯩ ꯆꯥꯏꯗꯅꯕ ꯇꯤꯟꯊ꯭ꯔꯣꯛ ꯑꯣꯏꯅꯗꯅꯕ ꯕꯔꯃꯤ ꯀꯝꯄꯣꯁ ꯇꯧꯔꯒ ꯕꯔꯃꯤ ꯀꯝꯄꯣꯁꯀꯤ ꯍꯥꯔ ꯁꯤꯖꯤꯟꯅꯩ ꯑꯗꯨꯗꯒꯤ ꯁꯟꯊꯤ ꯁꯟꯒꯤ ꯍꯥꯔ ꯂꯩꯗꯅ ꯑꯗꯣ ꯐꯖꯅ ꯌꯛ ꯁꯟꯊꯤ ꯐꯨꯡꯗꯤ ꯄꯤꯎꯔꯦ ꯑꯗꯨꯒ ꯐꯖꯅ ꯀꯔꯤꯣ ꯂꯧꯊꯣꯛꯑꯦ ꯁꯦꯝꯗꯣꯛꯑꯦꯕ ꯃꯍꯤꯛ ꯃꯇꯥꯏꯅꯤꯡꯉꯥꯏ ꯐꯠꯇꯕ ꯀꯩꯅꯣ ꯌꯥꯎꯗ꯭ꯔꯤꯉꯩ ꯐꯔ ꯃꯦꯟꯅꯔꯣꯝ ꯊꯣꯛꯍꯜꯂꯦ ꯑꯗꯨ ꯀꯥꯟꯗ ꯑꯗꯨꯗꯨꯁꯨ ꯆꯥꯏ ꯑꯗꯨꯗꯨꯅ ꯀꯩꯅꯣ ꯐꯕ ꯍꯦꯜꯂꯦ ꯏꯁꯥ ꯏꯉꯨꯡꯗ ꯐꯕ ꯍꯦꯜꯂꯦ ꯏꯁꯥꯅ ꯆꯥꯖꯕꯩꯗꯤ ꯏꯁꯥꯅ ꯍꯨ ꯍꯥꯠꯄ ꯆꯥꯕꯗꯨꯗꯤ ꯀꯤꯗꯅ ꯑꯃꯨꯛ
ꯎꯝ ꯏꯌꯥꯝꯕꯣꯏ ꯁꯟꯊꯤ ꯁꯟꯊꯤ ꯂꯧꯗ ꯀꯃꯥꯏꯅ ꯂꯧꯒꯦ ꯍꯥꯏꯗꯤ ꯀꯥꯏꯗꯒꯤ ꯂꯧꯒꯦ ꯍꯥꯏꯗꯤ ꯑꯩꯈꯣꯏ ꯁꯟꯊꯤꯁꯦ ꯁꯟ ꯁꯟꯕꯨꯗꯤ ꯃꯌꯥꯝ ꯂꯣꯏꯅꯤ ꯑꯗꯣ ꯁꯟꯊꯤꯁꯦ ꯄꯥꯛ ꯐꯪꯕ ꯋꯥꯏ ꯍꯥꯏꯗꯤ ꯂꯧꯕꯣꯡꯒ ꯂꯩꯈꯤꯗꯣꯏꯔꯥ ꯀꯃꯥꯏꯅ ꯇꯧꯗꯒꯦꯅꯣ
ꯁꯟ ꯂꯣꯏꯕ ꯈꯔ ꯁꯟ ꯈꯔ ꯌꯥꯝ ꯂꯣꯏꯕ ꯏꯃꯨꯡ ꯃꯅꯨꯡ ꯂꯩꯗꯅ ꯐꯥꯔꯝꯒꯨꯝꯕꯗ ꯂꯩꯕ ꯐꯥꯔꯝꯒꯨꯝꯕ ꯁꯟ ꯂꯣꯏꯕ ꯁꯪꯒꯣꯝ ꯌꯣꯟꯗꯒꯤ ꯖꯔꯁꯤꯒꯨꯝꯕ ꯌꯥꯝ ꯂꯣꯏꯕ ꯏꯡ ꯂꯩꯕꯗꯣ ꯑꯩꯈꯣꯏ ꯁꯥꯏꯠ ꯑꯅꯛꯄꯗ ꯃꯣꯏ ꯁꯟꯊꯤ ꯄꯨꯡ ꯐꯖꯅ ꯐ꯭ꯔꯤꯗꯁꯨ ꯍꯨꯟꯗꯣꯛꯑꯦꯕ ꯃꯣꯏꯅ ꯃꯣꯏ ꯄꯩꯁꯟ ꯃꯝ ꯂꯩꯩ ꯐ꯭ꯔꯤꯗ ꯍꯨꯟꯗꯣꯛꯑꯒ ꯂꯩꯕ ꯄꯣꯠꯇꯣ ꯑꯩꯈꯣꯏ ꯂꯥꯛꯑꯀꯥꯟꯗ ꯍꯥꯏꯅ ꯂꯧꯒꯦ ꯈꯣꯠꯀꯦ ꯍꯥꯏꯔ ꯃꯣꯏ ꯍꯔꯥꯎꯋꯦꯕ
ꯎꯝ
ꯀꯅꯥꯒꯨꯝꯕ ꯈꯔꯗꯤ ꯑꯁꯦ ꯌꯣꯟꯊꯣꯛꯏ ꯀꯔꯝꯇ ꯄꯤꯊꯣꯛꯏꯒ ꯍꯥꯏꯕꯗꯨ ꯉꯥꯡꯅꯅ ꯄꯩꯁꯥ ꯄꯤꯔꯒ ꯄꯩꯁꯥ ꯄꯤꯔꯛꯦꯔꯤ ꯒꯥꯔꯤ ꯄꯨꯔꯒ ꯒꯥꯔꯤ ꯗꯤ ꯑꯥꯏꯗꯣꯗꯨꯗ ꯑꯗꯨꯝ ꯆꯠꯄꯗ ꯑꯗꯨꯝ ꯃꯣꯏ ꯂꯦꯕꯔ ꯆꯥꯔꯖꯅꯦ ꯀꯔꯤꯅꯦ ꯂꯨꯄꯥ ꯂꯤꯁꯤꯡ ꯑꯃꯒꯤ ꯆꯥꯡ ꯂꯧꯋꯦ ꯁꯟꯗ꯭ꯔꯔꯤ ꯇꯤꯞꯇꯣꯠ ꯈꯣꯠꯄ ꯃꯣꯏꯅꯁꯨ ꯊꯥꯕꯤꯔꯝꯕ ꯑꯗꯣ ꯀꯩꯁꯨ ꯌꯥꯝ ꯑꯃꯨꯛ ꯄꯣꯠꯁꯨ ꯅ ꯇꯗꯅ ꯋꯥꯗꯦ ꯁꯔ ꯍꯥꯞꯄꯗꯁꯨ ꯊꯟꯕ ꯈꯣꯠꯅꯦ ꯑꯅꯤ ꯃꯣꯏ ꯑꯗꯥꯏ ꯑꯗꯨꯒꯤ ꯏꯃꯨꯡ ꯃꯅꯨꯡ ꯄꯩꯁꯥ ꯄꯤꯌ ꯍꯥꯏꯔꯒ ꯂꯨꯄꯥ ꯆꯥꯝꯉꯥ ꯄꯤꯔꯝꯕ ꯆꯇꯦꯠ ꯄꯔꯝꯕꯒꯒꯤꯨꯝꯝ ꯑꯗꯨꯃꯥꯏꯅ ꯈꯔ ꯄꯤꯔ ꯂꯧꯋ ꯑꯗꯨꯒ ꯌꯨꯝꯗ ꯄꯩꯁꯤꯜꯂꯦꯗꯅ ꯑꯣ ꯐꯖꯅ ꯄꯨꯝꯊꯍꯜꯂꯀꯥꯟꯗ ꯃꯉꯣꯟꯗ ꯃꯍꯤꯛ ꯃꯇꯀꯥꯏ ꯍꯥꯏꯗꯤ ꯆꯥꯏꯔꯤꯕꯅꯤꯅ ꯐꯧ ꯑꯣꯏ ꯄꯣꯠꯁꯤ ꯌꯥꯝ ꯆꯦꯛꯁꯤꯟꯅꯤꯡꯉꯥꯏ ꯑꯣꯏꯕꯅꯦꯕ ꯄꯪꯆꯥꯏ ꯆꯥꯏꯁꯤꯟ ꯑꯗꯨꯅ ꯁꯟꯊꯤꯗ ꯌꯥꯎꯕ ꯃꯍꯤꯛ ꯃꯈꯥꯏꯗꯨꯅ ꯅꯪ ꯍꯌꯦꯡ ꯐꯧꯗꯨꯗ ꯀꯩꯅꯣ ꯇꯧꯔꯒ ꯇꯤꯟ ꯇꯥꯗꯅ ꯐꯧ ꯃꯅꯥ ꯉꯥꯡꯁꯤꯟꯗꯅ ꯄꯣꯊꯣꯛꯄ ꯆꯥꯊꯣꯛ ꯍꯟꯗꯕꯁꯨ ꯌꯥꯏꯗꯅ ꯑꯗꯨ ꯃꯌꯥꯝꯅ ꯂꯩ
ꯈꯣꯏꯗꯣ ꯄꯆꯥꯏ ꯆꯥꯏꯕ ꯑꯣꯏꯗꯣꯏꯔꯥ ꯍꯥꯏꯗꯤ ꯑꯩꯈꯣꯏꯒꯤ ꯃꯣꯏ ꯑꯩꯈꯣꯏ ꯂꯧ ꯈꯩꯗꯣꯝ ꯃꯥꯄꯜ ꯇꯔꯥꯗ ꯑꯩꯈꯣꯏ ꯁꯨꯃꯥꯏꯅ ꯇꯧꯋꯦ ꯐꯣꯠꯆꯟ ꯁꯟꯊꯤ ꯄꯨꯡ ꯐꯣꯠꯁꯟ ꯑꯅꯤꯅꯦꯕ ꯑꯩꯈꯣꯏꯅ ꯇꯧꯔꯤ ꯆꯥꯏꯁꯦ ꯆꯥꯏꯔ ꯑꯗꯨꯒ ꯀꯥꯡꯈꯟ ꯊꯝꯃꯒ ꯀꯪꯍꯜꯂ ꯃꯇꯨꯡꯗ ꯏꯁꯤꯡ ꯈꯔ ꯑꯃꯨꯛ ꯍꯥꯞꯆꯤꯜꯂꯒ ꯑꯃꯨꯛ ꯈꯔ ꯄꯦꯠꯍꯜꯂ ꯃꯇꯨꯡꯗ ꯁꯟꯊꯤꯁꯦ ꯂꯣꯏ ꯆꯥꯏꯊꯣꯛꯍꯜꯂꯦꯕꯀꯣ ꯆꯥꯏꯊꯣꯛꯑ ꯃꯇꯨꯡꯗ ꯑꯃꯨ ꯐꯣꯠꯆꯟꯅ ꯑꯃꯨꯛ ꯂꯥꯡꯒꯣꯜꯗꯕꯨꯛ ꯐꯖ ꯇꯣꯏꯅꯣꯏ ꯈꯣꯏꯕꯗꯣ ꯑꯗꯨꯃꯥꯏꯅ ꯈꯣꯏꯕꯅꯦ ꯑ ꯑꯗꯣ ꯑꯗꯨꯃꯥꯏꯅ ꯈꯣꯏꯔꯀꯥꯟꯁꯤꯗ ꯃꯣꯏꯁꯦ ꯁꯟꯊꯦꯡꯁꯤ ꯅꯣꯏ ꯃꯆꯦꯠ ꯃꯆꯦꯠ ꯇꯥꯒꯦꯅ ꯑꯗꯨ ꯑꯗꯨꯃꯥꯏꯅ ꯇꯧꯔꯁꯨ ꯑꯗꯨꯝ ꯌꯥꯥꯕ꯭ꯔꯥ ꯍꯥꯏꯗꯤ ꯑꯗꯨ ꯑꯗꯨꯃꯥꯏꯅ ꯇꯧꯕꯅ ꯍꯦꯟꯅ ꯀꯥꯟꯅꯕ꯭ꯔꯥ ꯅꯠꯇ꯭ꯔꯒ ꯀꯃꯥꯏꯅ ꯀꯃꯥꯏꯅ ꯆꯥꯏꯅꯒꯦ ꯍꯥꯏꯗꯤ ꯏꯌꯥꯝꯕ ꯑꯣꯏꯗꯦ
ꯅꯪ ꯍꯧꯖꯤꯛ ꯅꯪꯅ ꯍꯥꯏꯔꯤꯕ ꯄ꯭ꯔꯣꯁꯦꯁꯇꯨꯃꯛꯅꯦ ꯇꯧꯔꯤꯗꯣ ꯑꯗꯨꯗꯣ ꯆꯥꯏꯈ꯭ꯔꯦꯗꯅ ꯑꯗꯨ ꯆꯥꯏꯔꯕ ꯑꯗꯤ ꯑꯩꯈꯣꯏꯅ ꯍꯥꯔ ꯆꯥꯏꯕ ꯍꯥꯏꯗꯨꯗꯤ ꯊꯥꯔꯀꯥꯟꯗꯒ ꯌꯨꯏ ꯑꯗꯨꯗꯤ ꯊꯨꯝꯒꯤ ꯃꯛ ꯇꯧꯕ ꯆꯤꯅꯤ ꯃꯑꯣ ꯇꯧꯗ ꯆꯥꯏꯗꯅ
ꯑꯥ
ꯑꯗꯨꯝ ꯅꯠꯇ꯭ꯔꯦꯕ ꯍꯧꯖꯤꯛꯀꯤꯗꯨꯗꯤ ꯂꯧ ꯈꯣꯏꯕꯗ ꯍꯥꯞꯈ꯭ꯔꯅꯤ ꯍꯥꯏ ꯐꯧꯗꯣ ꯈꯔꯗꯤ ꯐꯧ ꯐꯕꯗꯣ ꯌꯨꯔꯤꯌꯥꯒꯨꯝꯕ ꯑꯗꯨꯗꯒꯤ ꯄꯣꯇꯥꯁꯀꯨꯝꯕ ꯆꯥꯏꯕꯗꯨꯅꯗꯤ ꯍꯦꯟꯕꯅꯦ
ꯎꯝ
ꯍꯧꯖꯤꯛꯇꯤꯒꯤ ꯇꯞꯅ ꯆꯥꯡ ꯑꯃꯗ ꯒ꯭ꯔꯣꯠꯇꯣ ꯃꯥꯗꯤ ꯍꯥꯏꯗꯤ ꯌꯥꯝ ꯍꯣꯡ ꯍꯣꯡ ꯄꯨꯗꯕꯅꯦꯕ ꯇꯞꯅ ꯇꯞꯅ ꯄꯨꯕꯅꯦꯕ ꯑꯗꯨꯝ
ꯑꯥ
ꯍꯥꯔ ꯑꯗꯨꯝ ꯄꯤꯕ ꯑꯗꯨꯒꯤ ꯃꯇꯨꯡꯗ ꯑꯩ ꯃꯤꯒꯤ ꯃꯔꯨꯃꯤꯒꯤ ꯍꯥꯔꯗꯣ ꯃꯥꯗꯤ ꯌꯥꯝ ꯐꯕꯅꯦꯕ ꯍꯧꯗꯣꯛ ꯈꯣꯠꯂꯛꯑꯦ ꯍꯥꯏꯕꯗꯨꯗ ꯚꯔꯃꯤꯒꯤ ꯍꯥꯔꯗꯣ ꯑꯃꯨꯛ ꯌꯨꯔꯤꯌꯥꯒꯨꯝꯕ ꯆꯥꯏꯕꯒꯤ ꯃꯑꯣꯡꯗꯣꯨꯛ ꯆꯥꯏꯑꯕ
ꯏꯌꯥꯝꯕꯣꯏ ꯏꯌꯥꯝꯕꯣꯏ ꯍꯥꯔꯗꯤ ꯀꯥꯏꯗꯤ ꯂꯧꯒꯦ ꯍꯥꯏꯗꯤ ꯍꯥꯔꯁꯦ ꯍꯟꯗꯛꯁꯦ ꯑꯩ ꯗꯨꯀꯥꯟ ꯐꯅꯝ ꯆꯠꯂꯦꯕ ꯑꯩꯅ ꯆꯠꯂꯤꯁꯦꯀꯣ ꯍꯥꯔꯁꯨ ꯆꯥꯎ ꯐꯪꯗꯦ ꯍꯥꯏꯗꯤ ꯗꯨꯀꯥꯟ ꯑꯌꯥꯝ ꯂꯣꯏ ꯆꯪꯉꯦ ꯃꯣꯏ ꯑꯩꯈꯣꯏ ꯍꯥꯟꯅ ꯂꯧꯅꯔꯝꯕ ꯃꯣꯏ ꯗꯨꯀꯥꯟ ꯒꯤ ꯍꯥꯔꯁꯤꯡꯗꯣ ꯑꯗꯨꯁꯨ ꯂꯣꯏꯅ ꯐꯪꯗꯦ ꯐꯪꯗꯦ ꯂꯣꯏꯅ ꯇꯧ ꯂꯩ ꯗꯨꯀꯥꯟꯗꯣ ꯑꯩꯈꯣꯏ ꯎꯄꯥꯏ ꯑꯃ ꯈꯔ ꯇꯧꯔ ꯄꯤꯌꯨ ꯈꯣꯠꯂꯨꯅ ꯑꯩꯈꯣꯏꯅ ꯍꯥꯏꯕꯅꯦꯕ ꯑꯣ ꯃꯣꯏꯅꯗꯤ ꯐꯪꯗꯦ ꯎꯄꯥꯏ ꯂꯩꯇꯦ ꯈꯣꯠꯇꯦ ꯑꯁ ꯅꯣꯏ ꯑꯩꯈꯣꯏ ꯃꯃꯜ ꯈꯔ ꯍꯥꯞꯄꯁꯨ ꯍꯥꯞꯆꯒꯦ ꯈꯣꯠꯆꯒꯦꯅ ꯑꯗꯨꯃꯥꯏꯅ ꯇꯧꯋꯦ ꯑꯣ ꯏꯌꯥꯝꯕ ꯅꯣꯏ ꯍꯥꯔ ꯂꯣꯏꯔ ꯅꯣꯏ ꯀꯩ ꯂꯝꯗꯤ ꯂꯧꯒꯦ ꯍꯥꯏꯗꯤ ꯀꯃꯥꯏꯅ
ꯑꯩꯅ ꯍꯥꯏꯁꯦ ꯑꯩꯈꯣꯏꯒꯤ ꯑꯗꯨꯗꯤ ꯍꯥꯔꯗꯨꯣ ꯂꯧꯗ꯭ꯔꯦꯕ ꯕꯔꯃꯤ ꯀꯝꯄꯣꯁꯀꯤ ꯇꯤꯡꯊꯣꯛ ꯁꯦꯝꯕ ꯍꯥꯔꯗꯨꯅꯦ ꯑꯗꯩ ꯁꯊꯤꯔ ꯍꯥꯔ ꯐꯖꯅ ꯐꯖꯅ ꯀꯩꯅꯣ ꯇꯧꯔꯒꯗ ꯁꯦꯝꯗꯣꯛꯑꯕ ꯃꯇꯨꯡꯗ ꯐꯧ ꯂꯧ ꯎꯗ꯭ꯔꯤ ꯍꯥꯏꯅ ꯁꯦꯝꯗꯣꯛꯑꯀꯥꯟꯗ ꯑꯗꯨ ꯑꯣꯏꯅ ꯍꯥꯞꯇ ꯁꯤꯖꯤꯟꯅꯔꯦꯕ
ꯎꯝ ꯅꯣꯏꯗꯤ
ꯑꯩꯈꯣꯏꯒꯤ ꯆꯥꯛ ꯏꯁꯥꯒꯤ ꯆꯥꯛꯖꯕꯩ ꯑꯣꯏꯕꯅꯤꯅ ꯑꯗꯨꯒꯨꯝꯕ ꯅꯪ ꯊꯗꯨꯀꯥꯟꯒꯤ ꯍꯥꯔ ꯌꯨꯔꯤꯌꯥꯒꯨꯝꯕ ꯀꯩꯒꯨꯝꯕ ꯆꯥꯏꯕꯗꯨꯗꯤ ꯍꯌꯦꯡ ꯏꯁꯥꯅ ꯏꯁꯥ ꯆꯥꯕ ꯑꯗꯣ ꯀꯨ ꯍꯥꯞꯆꯤꯜꯂꯒ ꯆꯥꯕ ꯆꯞ ꯃꯥꯟꯅ ꯍꯦꯅꯀꯣ ꯑꯩꯈꯣꯏ ꯐꯦꯃꯤꯂꯤꯅ ꯎꯒꯨꯝꯁꯦ ꯁꯤ ꯌꯥꯝ ꯐꯠꯇꯕ ꯊꯕꯛ ꯑꯣꯏꯔꯝꯃꯦꯅ ꯇꯧꯗ꯭ꯔꯦꯕ ꯑꯩ ꯏꯁꯥꯒꯤꯗꯤ ꯑꯩꯈꯣꯏ ꯆꯥꯎꯅꯁꯨ ꯅꯠꯇꯦ ꯄꯄꯤꯛꯇꯛꯅ ꯑꯩꯈꯣꯏꯒꯤ ꯐꯦꯃꯤꯂꯤ ꯆꯥꯕꯒꯤ ꯑꯣꯏꯅ ꯎꯕꯅꯤꯅ ꯃꯤꯁꯨ ꯀꯟꯅꯅꯤ ꯑꯩꯈꯣꯏ ꯏꯃꯨꯡ ꯃꯅꯨꯡꯒꯤ ꯃꯤ ꯆꯠꯇꯅ ꯑꯩꯈꯣꯏ ꯏꯃꯨꯡ ꯃꯅꯨꯡꯒꯤ ꯃꯤ ꯄꯨꯜꯂꯞ ꯇꯧꯔꯒ ꯌꯩꯕ ꯈꯣꯠꯄꯗꯕꯨ ꯎꯝ ꯅꯣꯡꯃ ꯋꯥꯏꯔ ꯇꯧꯔꯦ ꯄꯩꯁꯥ ꯄꯤꯊꯣꯛꯒ ꯈꯥꯎ ꯈꯣꯠꯄ ꯑꯩꯈꯣꯏ ꯑꯗꯨꯅꯨꯡ ꯌꯦꯟꯃꯨꯣ ꯍꯥꯏꯗꯤ ꯅꯣꯡꯃ ꯀꯔꯤꯅꯤ ꯆꯥꯛ ꯆꯔꯥ ꯑꯃ ꯆꯥꯃꯤꯟꯅꯔꯒ ꯍꯥꯏꯗꯤ ꯑꯩꯈꯣꯏ ꯏꯃꯨꯡ ꯃꯅꯨꯡꯒꯤ ꯃꯤ ꯃꯣꯏ ꯑꯩꯈꯣꯏ ꯄꯨꯂꯞ ꯆꯥꯗꯕ ꯄꯣꯠꯛꯣꯏꯕꯅꯤꯅ ꯄꯥꯏꯗꯦ ꯑꯩꯈꯣꯏꯗꯤ ꯑꯩꯈꯣꯏ ꯏꯁꯥꯃꯛ ꯏꯁꯥꯅ ꯇꯧꯁꯦ ꯏꯁꯥꯅ ꯎꯖꯕ ꯑꯗ ꯌꯨꯝꯒꯤ ꯏꯃꯥ ꯍꯣꯏꯕꯠ ꯇꯧꯔꯒ
ꯍꯟꯗꯛꯇꯤ ꯍꯟꯗꯛꯇꯤꯒ ꯁꯨꯃꯥꯏꯅ ꯇꯧꯔꯦ ꯑꯩꯈꯣꯏꯗꯤ ꯍꯥꯏꯗꯤ ꯅꯥꯄꯤꯁꯨ ꯐꯖ ꯁꯣꯡꯖꯜꯂꯦ ꯁꯣꯡꯖꯜꯂꯕꯅꯤꯅ ꯑꯃꯨꯛ ꯑꯍꯥꯟꯕ ꯈꯣꯏꯗꯉ ꯃꯃꯥꯡꯗ ꯅꯥꯄꯤꯁꯦ ꯃꯔꯨꯅ ꯃꯍꯥꯛꯅ ꯐꯖꯅ ꯑꯩꯈꯣꯏ ꯑꯩ ꯑꯉꯥꯡ ꯃꯌꯥꯝꯗꯨꯅ ꯑꯩꯈꯣꯏ ꯐꯥꯇꯠꯂꯦ ꯐꯥꯇꯠ ꯃꯇꯝꯗ ꯑꯃꯨꯛ ꯈꯣꯏꯔꯦ ꯈꯣꯏꯗꯣꯛꯑ ꯊꯝꯃ ꯀꯥꯟꯗ ꯑꯃꯨꯛ ꯅꯥꯄꯤꯗꯨ ꯑꯃꯛ ꯆꯣꯡꯈꯠꯂꯛꯄꯅꯦ ꯅꯥꯄꯤ ꯆꯣꯡꯈꯠꯂ ꯀꯥꯟꯗ ꯑꯃꯨꯛ ꯑꯁ ꯍꯟꯗꯛꯇꯤ ꯄꯩꯁꯥꯁꯨ ꯌꯥꯝ ꯆꯪꯈ꯭ꯔꯦ ꯇꯧꯔꯤꯁꯦ ꯍꯥꯏꯗꯤ ꯆꯪꯈ꯭ꯔꯦ ꯍꯥꯏꯗꯤ ꯅꯥꯄꯤ ꯑꯨ ꯅꯥꯄꯤ ꯆ ꯑꯅꯤꯔꯛ ꯐꯣꯏꯔꯦ ꯑꯗꯨꯗꯒꯤ ꯑꯃꯨꯛ ꯏꯁꯤꯡꯁꯨ ꯑꯃꯨꯛ ꯐꯪꯗꯕ ꯏꯁꯤꯡꯁꯨ ꯑꯃꯨꯛ ꯀꯥꯞꯅꯕ ꯈꯣꯠꯄꯩ ꯃꯩ ꯇꯧꯕ ꯆꯤꯡꯕꯩ ꯈꯣꯠꯄꯩ ꯄꯩꯁꯥ ꯑꯗꯨꯗ ꯄꯤꯌꯣꯅ ꯈꯔ ꯇꯧꯅꯔꯤꯌꯦ ꯑꯩꯈꯣꯏ ꯑꯩꯈꯣꯏꯔꯣꯝꯒꯤꯗꯤ ꯑꯗꯣ ꯏꯌꯥꯝꯕꯣꯏꯗꯤ ꯏꯁꯤꯡ ꯏꯁꯤꯡ ꯅꯨꯡꯁꯨꯡꯗꯤ ꯀꯃꯥꯏꯅ ꯇꯧꯒꯦ ꯏꯌꯥꯝꯕꯣꯏꯗꯤ
ꯑꯩꯈꯣꯏꯅ ꯈꯨꯗꯣꯡ ꯆꯥꯔꯤꯁꯦ ꯑꯩꯈꯣꯏ ꯈꯣꯡ ꯑꯃ ꯆꯦꯜꯂꯦꯕ ꯏꯁꯤꯡ ꯈꯔ ꯈꯔ ꯂꯩꯕꯅꯦꯕ ꯑꯗꯨꯅ ꯏꯁꯤꯡꯁꯦ ꯌꯥꯝ ꯀꯟꯅꯗꯤ ꯀꯩꯅꯣ ꯇꯧꯅꯗ꯭ꯔꯦ ꯑꯗꯨꯝ ꯑ ꯊꯥꯖꯤꯟꯅꯔꯛꯄ ꯅꯣꯡꯁꯨ ꯈꯤꯇꯪ ꯍꯟꯗꯛꯀꯤ ꯅꯣꯡ ꯈꯔ ꯐꯪꯈꯤꯕꯗꯣ ꯌꯥꯝ ꯀꯟꯕ ꯅꯠꯇ꯭ꯔꯁꯨ ꯅꯣꯡ ꯈꯤꯇꯪꯅ ꯑꯗꯨꯝ ꯏꯁꯤꯡ ꯈꯤꯇꯪ ꯍꯥꯄꯤ ꯍꯥꯞꯄꯤꯔꯕꯃꯦ
ꯑꯥ
ꯇꯧꯋꯦ ꯄꯩꯁꯥ ꯅꯨꯡꯁꯥ ꯍꯥꯏꯗꯤ ꯑꯩꯈꯗꯤ ꯀꯟꯅ ꯀꯩꯅꯣ ꯇꯧꯈꯤꯗ꯭ꯔꯦ ꯌꯥꯝ ꯀꯅꯁꯨ ꯆꯥꯎꯗꯕꯅꯤꯅ ꯑꯗꯨꯝ ꯈꯣꯏꯗꯣꯛ ꯀꯥꯟꯗ ꯅꯥꯄꯤꯗꯣ ꯑꯩꯈꯣꯏꯗꯤ ꯅꯣꯏ ꯑꯗꯨꯃꯥꯏꯅ ꯑꯅꯤ ꯊꯣꯛꯅ ꯅꯥꯄꯤ ꯐꯥꯟꯥꯟꯕꯕꯩꯁꯨ ꯐꯥꯟꯈꯤꯗ꯭ꯔꯦꯕ ꯈꯣꯏꯗꯣꯛ ꯃꯟꯕꯤꯗꯣ ꯅꯥꯄꯤ ꯃꯟꯕꯤ ꯇꯧꯕꯗꯣ ꯇꯧꯔꯦ ꯑꯗꯨꯒ ꯃꯜꯂꯒ ꯑꯗꯣ ꯍꯧꯖꯤꯄꯒꯤꯗꯤ ꯎꯝ ꯄꯩꯁꯥ ꯅꯨꯡꯁꯥ ꯌꯥꯝ ꯀꯟꯅ ꯍꯦꯟꯅ ꯃꯩ ꯅꯨꯡꯒꯤ ꯅꯨ ꯍ ꯆꯪꯈꯤꯗ ꯆꯪꯗꯦ ꯇ꯭ꯔꯦꯛꯇꯔ ꯈꯣꯏꯕꯒꯤ ꯆꯪꯈ꯭ꯔꯦ ꯍꯥꯏꯗꯩ ꯐꯧ ꯂꯩꯗꯨꯗ ꯀꯩꯅꯣ ꯇꯧꯔꯀꯥꯟꯗ ꯕꯥꯂꯤ ꯊꯥꯛ ꯐꯧ ꯐꯩꯗꯣꯛꯝ ꯍꯨꯟꯕꯤꯗꯣ ꯍꯨꯟꯕ ꯍꯧꯔꯦ ꯑꯗꯨꯗ ꯈꯔ ꯀꯩꯅꯣ ꯇꯧꯔꯀꯥꯟꯗ ꯂꯤꯡꯊꯣꯛꯄ ꯈꯣꯠꯇꯣꯛꯄꯒꯤ ꯃꯇꯥꯡ ꯂꯥꯛꯑꯀꯥꯟꯗ ꯃꯤ ꯈꯔ ꯋꯥꯏꯗꯣꯏꯕꯥ ꯑꯃꯅꯤ ꯋꯥꯏꯗꯅ ꯑꯌꯥꯝꯕꯅ ꯃꯦꯛꯁꯤꯃꯝꯗꯤ ꯑꯩꯈꯣꯏ ꯐꯦꯃꯤꯂꯤꯅ ꯇꯧꯅꯤꯌꯦ ꯃꯤ ꯍꯥꯔ ꯅꯨꯡꯁꯨ ꯑꯩꯈꯣꯏꯗꯤ ꯂꯩꯔꯔꯣꯏ ꯍꯥꯏꯕ ꯍꯥꯏꯔꯤꯕ ꯑꯗꯒꯤ ꯑꯩꯈꯣꯏ ꯊꯥꯏꯅꯒꯤ ꯊꯟꯗꯣꯛꯒꯤ ꯄꯦꯁꯦꯠꯠꯇ ꯂꯩꯕꯗꯨꯁꯨ ꯂꯩꯌꯦꯕ ꯑꯗꯗꯒꯤ ꯇꯤꯊꯣꯛꯁꯨ ꯑꯦꯂꯤꯚꯔꯃꯤꯟ ꯀꯝꯄꯣꯁꯀꯤ ꯇꯤꯟꯊꯣꯛ ꯀꯟꯅ ꯂꯩꯔꯤꯕ ꯑꯣꯀꯦ ꯍꯥꯔꯗꯣ ꯇꯧꯔꯒ ꯑꯩ ꯀꯤꯠꯆꯟꯒꯤ ꯀꯩꯅꯣꯁꯨ ꯁꯦꯝꯃꯣ ꯀꯤꯠꯆꯟꯒꯤ ꯂꯦꯞ ꯑꯣꯣꯕꯔ ꯍꯥꯏꯗꯤ ꯀꯔꯤ ꯂꯩꯍꯥꯡ ꯃꯅꯥꯒꯤ ꯑꯅꯦꯝ ꯃꯄꯥꯗꯣ
ꯑꯥ
ꯑꯗꯨꯣꯝꯗ ꯊꯥꯗꯔꯀꯥꯟꯗ ꯐꯖꯅ ꯃꯥꯗꯣ ꯄꯠꯊꯛ ꯄꯨꯟꯊꯔ ꯍꯥꯔ ꯑꯣꯏꯍꯟꯗꯦ ꯑ ꯌꯥꯝ ꯂꯩꯇꯥ ꯑꯗꯨꯗꯒꯤ ꯐꯖꯅ ꯀꯩꯅꯣꯝꯗ ꯀꯔꯤ ꯀꯔꯤ ꯀꯧꯇꯥꯒꯨꯝꯕ ꯑꯝꯗꯀꯣ
ꯑ ꯃꯨ ꯀꯣꯪꯀ
ꯀꯤꯠꯆꯟꯒꯤ ꯐꯠꯇ ꯍꯥꯎꯊꯤꯒꯨꯝꯕꯅ ꯍꯥꯞꯄꯦꯗꯅ ꯑꯗꯨꯝ ꯃꯆꯨꯝ ꯇꯥꯔꯛꯄꯅꯦꯕ ꯑꯗꯨ ꯃꯆ ꯃꯣꯔꯣꯛꯀꯨꯝꯕ ꯑꯗꯨꯗꯒꯤ ꯇꯤꯜꯍꯧꯒꯨꯝꯕꯂꯒ ꯆꯥꯏꯕ ꯄꯨꯔ ꯐꯕꯅꯤ ꯑꯩꯉꯣꯟ ꯑꯗꯨ ꯃꯇꯨꯡꯗꯁꯨ ꯑꯗꯨꯁꯨ ꯍꯥꯔ ꯁꯦꯝꯃꯅꯤ
ꯑꯩꯈꯣꯏꯅ ꯑꯗꯨꯝꯕꯒꯤ ꯅꯣꯂꯦꯖꯇꯣ ꯂꯩꯇꯕ ꯑꯩꯈꯣꯏ ꯃꯤ ꯃꯌꯥꯝ ꯎꯅꯩꯌꯦꯅ ꯍꯦꯛꯇ ꯑꯩꯈꯣꯏꯅ ꯍꯥꯔ ꯅꯨꯡꯁꯦ ꯑꯣ ꯄꯩ ꯌꯦꯟ ꯊꯥꯗ ꯈꯣꯠꯂꯒ ꯍꯥꯏꯗꯤ ꯃꯌꯥꯝ ꯊꯣꯛꯅꯕꯒꯤꯗꯃꯛꯇ ꯍꯥꯏꯗꯤ ꯑꯗꯨꯝ ꯑꯗꯨꯃꯥꯏꯅ ꯅꯦꯆꯔꯦꯜꯂꯤ ꯇꯧꯕꯒꯤ ꯋꯥꯈꯜꯗꯣ ꯂꯩꯇꯕ ꯍꯥꯏꯗꯤ ꯈꯪꯗꯕ ꯑꯩꯈꯣꯏꯅꯗ ꯈꯪꯗꯕ ꯍꯥꯏꯗꯤ
ꯍꯥꯟꯅꯗꯒꯤ ꯑꯗꯨꯝ ꯇꯧ ꯂꯥꯛꯄꯗ ꯑꯗꯨꯝ ꯑꯩꯈꯣꯏ ꯆꯠꯅꯕꯤꯁꯦ ꯄꯥꯛ ꯊꯥꯗꯣꯛꯅꯤꯡꯗꯕ ꯊꯥꯗꯣꯛꯇ ꯑꯩꯗꯤ ꯑꯗꯨꯃꯥꯏꯅ ꯇꯧꯋꯦꯗꯣ ꯑꯩꯈꯣꯏ ꯁꯥꯎ ꯈꯪꯗꯦꯕ ꯏꯌꯥꯝꯕꯣꯏ ꯍꯥꯏꯔ ꯀꯥꯏꯅ ꯈꯪꯕꯅꯦꯕ ꯑꯩꯈꯣꯏꯅ ꯐꯔꯇꯤꯂꯥꯏꯖꯔ ꯀꯩꯀꯩꯗꯣ ꯂꯩ ꯑꯩꯈꯣꯏꯔ ꯍꯥꯔ ꯅꯨꯡꯖꯔꯤꯌꯥ ꯀꯩꯀꯩ ꯂꯩꯔ ꯑꯗꯨꯝ ꯆꯥꯏ ꯈꯣꯠ ꯇꯧꯔꯒ ꯑꯗꯨꯃꯥꯏꯅ ꯇꯧꯕꯅꯤ ꯑꯩꯈꯣꯏ ꯑꯩꯈꯣꯏꯅ ꯍꯧꯗꯒꯤ ꯐꯧꯁꯤꯁꯨ ꯐꯧ ꯌꯥꯝ ꯊꯣꯛꯄ ꯃꯇꯥꯡꯁꯨ ꯌꯥꯎꯋꯦ ꯑꯗꯨꯒ ꯑꯗꯨꯃꯥꯏꯅ ꯇꯧꯋꯤ ꯑꯩꯈꯣꯏꯅ ꯗꯕꯟ ꯀ꯭ꯔꯣꯞꯄꯤꯡ ꯇꯧꯕꯅꯦ ꯗꯕꯜ ꯀ꯭ꯔꯣꯄꯤꯡ ꯀ꯭ꯔꯣꯄꯤꯡ ꯇꯧꯕꯁꯦ ꯑꯗꯨꯝ ꯍꯥꯏꯗꯤ ꯌꯥꯝ ꯋꯥꯁꯨ ꯋꯥꯏ ꯗꯕꯜ ꯀ꯭ꯔꯣꯞꯄꯤꯡ ꯇꯧꯕꯁꯦ ꯑꯣ ꯑꯗꯨꯣ ꯃꯊꯪꯗꯩꯗꯤ ꯀꯩꯅꯣ ꯇꯧꯔꯅꯤ ꯑꯌꯥꯝ ꯑꯩꯈꯣꯏꯗꯤ ꯑ ꯑꯃꯨꯛ ꯈꯛꯇꯪ ꯎꯔꯅꯤ
ꯏꯌꯥꯝꯕꯣꯏ ꯗꯕꯟ ꯀꯔꯄꯟ ꯇꯣꯏꯔ ꯀꯃꯥꯏ ꯇꯧꯅꯣ
ꯗꯕꯜ ꯀ꯭ꯔꯣꯄꯤꯡ ꯑꯩꯈꯣꯏꯗꯤ ꯗꯕꯜ ꯀꯣꯄꯤꯡꯗꯤ ꯇꯧꯗ꯭ꯔꯦ ꯀꯣꯄꯤꯡꯁꯦ ꯀ ꯀꯩꯅꯣ ꯊꯥꯔꯅꯤ ꯐꯧ ꯊꯥꯈ꯭ꯔꯅꯤ ꯅꯤꯡꯊꯝ ꯊꯥꯔꯒꯗꯤ ꯑꯗꯨꯜꯂ ꯑꯗꯣ ꯗꯕꯜ ꯀꯣꯐꯤ ꯄꯤꯕꯪꯅ ꯃꯇꯝꯗ ꯍꯪꯒꯥꯝ ꯍꯨꯟꯖꯤꯜꯂꯦ ꯍꯪꯒꯥꯝꯅ ꯍꯪꯒꯥꯝ ꯊꯥꯎ
ꯑ
ꯑ ꯃꯔꯤꯗꯤ ꯉꯦ ꯑꯗꯨ ꯎꯠꯂꯔꯕ ꯃꯇꯨꯡꯗ ꯃꯨꯛ ꯎꯗ꯭ꯔꯤꯉꯩ ꯃꯅꯨꯡ ꯊꯥ ꯑꯃꯅꯤꯗꯣ
ꯎꯝ
ꯒꯨꯝꯕ ꯇꯔꯨꯛꯄꯨ ꯆꯥꯒꯨꯝꯕ ꯃꯅꯨꯡꯗ ꯅꯕꯨꯛꯇꯨ ꯂꯦꯝꯅꯗꯤ ꯃꯥꯡꯍꯟꯗꯦ ꯑꯩꯈꯣꯏꯁꯨ ꯑꯗꯨꯝ ꯊꯕꯤꯒ ꯀꯩꯅꯣꯒꯨꯝꯕ ꯇꯔꯨꯛꯒꯨꯝꯕꯗ ꯏꯁꯤꯡ ꯀꯩꯅꯣ ꯈꯔ ꯇꯧꯕ ꯍꯥꯏꯇꯥꯔꯦ ꯃꯣꯏꯗꯨ ꯊꯥꯏ ꯏꯍꯡ ꯃꯅꯥ ꯍꯤꯡ ꯑꯣꯏꯅ ꯊꯥꯕꯗꯤ ꯊꯥꯗ ꯌꯨꯝꯗ ꯊꯥꯔꯦ ꯑ ꯐꯧ ꯉꯥꯛꯇꯤꯗ ꯑ ꯑꯩꯈꯣꯏꯗꯤ ꯇꯧꯗꯦꯗ ꯐꯧꯗ
ꯎꯝ ꯑꯩꯈꯣꯏꯅ ꯏꯁꯤꯡꯁꯦ ꯈꯔ ꯋꯥꯕꯁꯤꯅ ꯋꯥꯕꯁꯤꯗ ꯀꯌꯥ ꯍꯥꯏꯗꯤ ꯇꯧꯕ ꯋꯥꯕ ꯍꯥꯏꯗꯤ ꯏꯁꯤꯡꯁꯦ ꯆꯤꯡꯕ ꯈꯣꯠꯄꯗ ꯏꯁꯤꯡ ꯆꯤꯡꯕꯁ ꯌꯥꯝꯅ ꯂꯥꯞꯄꯦꯕ ꯍꯥꯏꯗꯤ ꯑꯩꯈꯣꯏꯅ ꯂꯧꯕꯨꯛꯇꯣ ꯃꯌꯥꯏ ꯃꯌꯥꯏ ꯑꯣꯏꯔꯒ ꯑꯃꯨꯛ ꯂꯧꯕꯨꯛꯁꯨ ꯈꯔ ꯇꯣꯡꯈꯠꯄꯅꯦꯕꯀꯣ
ꯇꯣꯡꯈꯠꯄꯁꯤꯗ ꯑꯗꯨꯝ ꯑꯩꯈꯣꯏꯁꯦ ꯑꯗꯨꯝ ꯃꯤ ꯃꯤ ꯃꯌꯥꯝꯁꯨ ꯃꯤ ꯑꯇꯣꯞꯄ ꯑꯩꯈꯣꯏ ꯊꯪꯅꯔꯤꯕ ꯈꯔꯁꯨ ꯑꯗꯨꯝ ꯗꯕꯟ꯭ꯔ ꯑꯗꯨ ꯇꯧꯅꯩꯑꯕ ꯑꯗꯨ ꯃꯣꯏ ꯇꯧꯕꯗꯣ ꯎꯔꯣ ꯑꯩꯈꯣꯏꯁꯨ ꯑꯗꯨꯝ ꯀꯩ ꯃꯥꯡꯉꯤꯗ ꯁꯛꯄꯁꯤꯗꯅꯣ ꯑꯩꯈꯣꯏꯁꯨ ꯑꯗꯨꯝ ꯇꯧꯁꯟꯕꯅꯦ ꯍꯥꯏꯗꯤ ꯍꯥꯔꯅꯨꯡ ꯑꯗꯣ ꯃꯣꯏ ꯑꯍꯥꯟꯕ ꯎꯕꯁꯤꯗꯗꯤ ꯐꯖꯅ ꯄꯥꯜꯂꯦ ꯑꯗꯨꯗꯒꯤ ꯑꯅꯤ ꯑꯅꯤ ꯁꯕꯩ ꯁꯨꯝ ꯎꯔꯛꯄꯗꯣ ꯑꯗꯨꯗꯗꯤ ꯄꯥꯝꯃꯦꯦ ꯈꯔ ꯋꯥꯠꯂꯦ ꯑꯗꯣ ꯍꯥꯔ ꯅꯨꯡ ꯈꯔ ꯆꯥꯏꯈꯣꯏ ꯇꯧꯕꯅꯤ ꯑꯗꯣ
ꯇꯤꯟ ꯅꯨꯡ ꯇꯤꯟ ꯇꯤꯟ ꯍꯤꯗꯥꯛ ꯀꯈꯩꯗꯤ ꯀꯃꯥꯏꯅ ꯇꯧꯒꯦ ꯇꯤꯟ ꯍꯤꯗꯥꯛꯁꯨ ꯇꯤꯟꯒ ꯇꯥꯗꯕ ꯏꯌꯥꯝꯕꯩꯗꯣ
ꯁꯤꯇ ꯗꯔ ꯌꯥ ꯗꯕꯗꯤ ꯀꯩ ꯀꯩ ꯇꯧꯕ ꯌꯥꯕ ꯅꯦꯆꯔꯦꯜꯂꯤ ꯆꯥꯏꯕ ꯌꯥꯕ ꯈꯔꯁꯨ ꯆꯥꯏꯔꯦ ꯍ ꯊꯂꯛꯇꯗꯤ ꯇꯤꯠ ꯁꯤꯅꯦꯕꯀꯣ ꯌꯥꯝ ꯂꯨꯔꯤꯁꯦ ꯇꯤꯠꯅꯤꯗꯥꯛꯄꯤꯌꯨ ꯄꯥꯏꯔꯦ ꯗꯤꯖꯤꯖꯦꯁ ꯏꯁꯇꯦꯁꯇꯣ ꯍꯧꯖꯤꯛꯀꯤ ꯐꯧꯗꯨꯗꯕꯨꯗꯤ ꯈꯔ ꯑꯣꯏꯈꯒ꯭ꯔꯖꯨ ꯑꯣꯏꯔꯥꯛ ꯀꯛꯇꯕ ꯌꯥꯎꯋꯤꯗꯅ ꯑꯗꯨꯝꯕꯗꯨꯗꯤ ꯑꯗꯨꯗꯗꯤ ꯅꯦꯆꯔꯦꯜꯂꯤ ꯆꯥꯏꯕ ꯌꯥꯗꯕ ꯄꯣꯠꯇꯨꯗꯤ ꯈꯔ ꯈꯔ ꯈꯔꯗꯤ ꯆꯥꯏꯑ ꯑꯩꯈꯣꯏꯁꯨ ꯈꯔ ꯈꯔ ꯁꯤꯖꯤꯟꯅꯩꯕ ꯑꯗꯨ ꯅꯣꯏ ꯂꯧ ꯂꯩ ꯍꯥꯏꯗꯨ ꯄꯨꯔꯥ ꯕꯦꯔꯥꯅꯤꯅꯦ ꯑꯗꯨ ꯏꯁꯤꯡ ꯄꯨꯔꯥ ꯋꯥꯔꯝꯕꯅꯤ ꯑꯩꯈꯣꯏꯒꯤ ꯃꯇꯥꯏ ꯑꯣꯏꯔꯞ ꯂꯩꯌꯦ ꯑꯗꯨꯅ ꯀꯩꯅꯣ ꯀꯩꯅꯣꯗꯨꯏ ꯀꯦꯅꯦꯜꯗꯨꯗꯩꯩ ꯑꯗꯨꯝ ꯏꯁꯤꯡꯖꯦ ꯈꯔ ꯈꯔ ꯊꯥꯖꯟꯕ ꯌꯥꯕꯒꯤ ꯆꯥꯟꯁ ꯂꯩꯕꯅꯤꯅ ꯑꯩꯈꯣꯏꯗꯤ ꯈꯨꯗꯣꯡ ꯆꯥꯕꯗꯤ ꯐꯪꯉꯦꯕ ꯗꯕꯜ ꯀꯣꯄꯤꯒ ꯇꯧꯍꯧꯕ ꯀꯣꯞꯄꯤꯡꯗꯣ ꯗꯕꯜ ꯀꯣꯞꯄꯤꯡ ꯇꯧꯕꯗꯨꯁꯨ ꯀꯥꯟꯅꯗꯕ ꯂꯩꯌꯦꯕ ꯅꯪꯅ ꯅꯪꯒꯤ ꯍꯧꯖꯤꯛꯀꯤ